ꯇꯥꯏꯌꯦ
ꯑꯩꯈꯣꯏꯅ ꯉꯝꯗꯕꯩꯅꯦꯕ ꯍꯥꯏꯗꯤ ꯀꯅꯣ ꯀꯦꯃꯤꯀꯦꯜ ꯌꯥꯎꯕꯗꯩꯩ ꯅꯦꯆꯔꯦꯜꯅ ꯈ꯭ꯋꯥꯏ ꯐꯔꯤꯅꯤꯗꯅ
ꯃꯥꯅꯦ
ꯍꯥꯏꯗꯤ ꯃꯣꯏ ꯑꯇꯩ ꯁꯦꯝꯃꯤ ꯀꯦꯝ ꯀꯦꯟꯅ ꯑꯌꯥꯝꯕ ꯉꯥꯛꯇ ꯇꯧꯔꯒ ꯀꯥꯟꯅꯕꯁꯦ ꯑꯗꯨꯗꯒꯤꯗꯤ ꯁꯤꯅ ꯍꯦꯟ ꯐꯪꯉꯤꯅꯦꯕ
ꯍꯣꯏ ꯑꯗꯨꯝ ꯍꯧꯖꯤꯛꯀꯤꯗꯣ ꯀꯣꯜ ꯁꯅꯕꯖꯦ ꯏꯕꯅꯤ ꯑꯃꯇꯥꯛꯁ ꯁꯝꯃꯤꯠ ꯇꯧꯕꯗꯣ ꯑꯗꯨ ꯀꯦꯝ ꯊꯣꯛꯂꯛ ꯔꯦ
ꯊꯣꯛ ꯇꯦꯕ ꯑꯩꯁꯨ ꯑꯗꯨꯒꯤꯅꯦꯕ ꯑꯩꯁꯨ ꯑꯩ ꯊꯣꯛꯇꯦꯕ ꯉꯔꯥꯡꯗꯩ ꯑꯩꯁꯨ ꯀꯟꯐꯤꯌꯨꯁ ꯂꯩꯔ ꯑꯩ ꯅꯉꯣꯟꯗ ꯑꯗꯨꯝ ꯍꯪꯕꯗꯣ ꯉꯔꯥꯡ
ꯑꯣ ꯀꯣꯜ ꯑꯃ ꯂꯣꯏꯔꯗꯤ ꯇꯧꯗ ꯃꯥꯜꯂꯦ ꯑꯝꯇꯪ ꯁꯝꯃꯤꯠ ꯇꯧꯈ꯭ꯔꯗꯤꯅꯦ
ꯑꯥ ꯑꯩꯁꯨ ꯀꯟꯐ꯭ꯌꯨꯁ ꯑꯣꯏ ꯍꯥꯏꯗꯤ ꯉꯔꯥꯡ ꯏꯕꯅꯤ ꯅꯨꯃꯤꯗꯥꯡ ꯁꯥꯟꯅꯀꯥꯟꯗ ꯑꯃ ꯂꯣꯏꯕꯒ ꯑꯃ ꯁꯝꯃꯤꯠ ꯇꯧꯕ ꯑꯃ ꯂꯣꯏꯕꯒ ꯑꯃ
ꯑꯥ ꯑꯗꯨꯃꯥꯏꯅ ꯋꯥꯍꯩ ꯁꯝꯃꯤꯠ ꯇꯧꯕꯅꯦꯕ ꯑꯗ ꯍꯟꯗꯛꯇꯤ ꯑꯗꯨꯃꯥꯏꯅ ꯇꯧ
ꯑꯗꯣ ꯊꯣꯔꯛꯈꯤꯗ꯭ꯔꯦꯕ ꯑꯗ ꯑꯩꯁꯨ
ꯊꯣꯂꯛꯈꯤꯗ꯭ꯔꯦ ꯑꯩꯖꯨ ꯑꯗꯨꯃꯥꯥꯏꯅ ꯇꯧꯅ ꯃꯥꯂꯦ ꯃꯥꯏ ꯃꯥꯥꯏꯖꯦ ꯀꯣ ꯑꯍꯥꯟꯕ ꯀꯣꯜ ꯋꯥꯔꯤ ꯁꯥꯟꯅꯕ ꯑꯍꯥꯟꯕ ꯐꯥꯏꯞ ꯇꯛꯁ ꯀꯝꯄ꯭ꯂꯤꯠ ꯇꯧꯕꯗꯣ ꯑꯗꯨꯗ ꯈꯛꯇꯪ ꯇꯧꯕꯃꯥꯜꯂꯦ
ꯈꯪꯗꯦ ꯑꯗꯨꯅꯦ ꯑꯩꯁꯨ ꯀꯩꯝ ꯊꯣꯛꯈꯤꯗ꯭ꯔꯦꯕ
ꯊꯣꯛꯈꯤꯗ꯭ꯔꯦ ꯂꯣꯏꯕ ꯂꯣꯏꯕꯒ
ꯑꯩꯁꯨ ꯈꯜꯂꯤꯅꯦ ꯃꯁꯤꯡ ꯂꯩ ꯖꯥꯠꯂꯥ ꯍꯥꯏꯗꯤ ꯃꯉꯥ ꯁꯨꯔꯒ ꯇꯧꯕ ꯌꯥꯕ ꯇꯔꯥ ꯁꯨꯔꯒ ꯇꯧꯕ ꯌꯥꯕ ꯁꯨꯃꯥꯏꯅ ꯂꯩꯔ ꯖꯥꯠꯂꯥꯅ ꯈꯜꯂꯒ ꯑꯗꯨꯒꯤ
ꯎꯝ
ꯀꯣꯂꯦꯖ ꯃꯤ ꯌꯥꯝ ꯂꯥꯛꯑꯣꯏ ꯀꯩ ꯂꯩꯖꯥꯠꯅꯣ ꯉꯥꯁꯤꯖꯤꯕꯨ
ꯃꯣꯏ ꯑꯦꯖꯝ ꯇꯧꯖꯠꯔꯥ ꯈꯪꯗꯦ
ꯁꯦꯃꯤꯁꯇ꯭ꯔ ꯀꯌꯥꯒꯤ
ꯁꯦꯃꯤꯁꯇꯔ ꯈꯪꯅꯤꯌꯦ ꯑꯗꯨꯗꯤ ꯐꯥꯣꯔꯁ ꯁꯦꯃꯤꯁꯇꯔ ꯑꯣꯖꯥꯠꯂꯣ
ꯈꯪꯗꯦ ꯑꯦꯖꯝ ꯑꯣꯏꯔꯃꯥꯜꯂꯦ ꯑꯗꯣ ꯅꯣꯒꯤꯅ ꯀꯝ ꯀꯥꯟꯗ
ꯑꯩꯈꯣꯏ ꯍꯌꯦꯡ ꯇꯧꯗꯣꯏꯅꯦ ꯄ꯭ꯔꯦꯇꯤꯀꯦꯜ ꯑꯦꯖꯝ ꯁꯤꯃꯟ ꯁꯤꯗꯔꯤ
ꯀꯌꯥꯝ ꯌꯥꯝꯒꯦ
ꯌꯥ ꯃꯦ ꯀꯩꯁꯨ ꯌꯥꯝꯕ ꯅꯥꯠꯇꯦꯗ
ꯌꯨꯝꯗꯤ ꯗꯦꯠ ꯀꯌꯥ ꯆꯠꯇꯣꯏꯕ ꯑꯩ ꯆꯠꯂꯔꯣꯏꯒꯦꯅ ꯈꯟꯕꯅꯦ
ꯑꯩꯁꯨ ꯆꯠꯂꯔꯣꯏ ꯈꯟꯃꯦ ꯑꯩꯈꯣꯏ ꯃꯥꯅ ꯂꯥꯎꯑꯣ ꯂꯥꯎꯑꯣ ꯇꯧ ꯂꯩꯔꯦ ꯍꯥꯏꯕ
ꯆꯠꯂꯨꯔꯒꯦ ꯈꯜꯂꯦ ꯑꯩꯗꯤ ꯄꯩꯁꯥꯁꯨ ꯀꯟꯅ ꯆꯪꯉꯤ ꯐꯔꯛ ꯌꯥꯝ ꯇꯥꯏꯕ ꯂꯝꯕꯤꯖꯤꯅ ꯅꯛꯄ ꯑꯣꯏꯔꯗꯤ ꯊꯕ
ꯑꯩ ꯑꯣꯈꯣꯏ ꯃꯗ ꯍꯪꯂꯛꯀꯦ
ꯆꯠꯊꯣꯛ ꯆꯁꯤꯟ ꯕꯔꯥꯁꯅꯦꯅ ꯍꯦꯟꯅ ꯄꯥꯝꯨꯏꯌꯦꯕ ꯇꯥꯛ ꯈꯅꯤ ꯍꯛꯅꯤꯉꯣꯏ ꯁꯤ ꯈꯪꯕꯗ ꯑꯩ ꯇꯜꯂꯦꯕ ꯑꯗꯒꯤ ꯄꯩꯁꯥꯁꯦ ꯍꯣꯁꯇꯦꯜ ꯂꯩꯅꯦꯅ ꯇꯁꯦ ꯀꯩꯅꯣꯕꯨꯅ ꯕ꯭ꯔꯦꯛꯄꯨꯅ ꯄꯤꯅꯤꯌꯦ ꯑꯗꯨꯗꯨꯒ ꯑꯩꯈꯣꯏ ꯁꯤꯗ ꯂꯩꯔꯔꯣꯏ ꯄꯩꯁꯥꯁꯨ ꯑꯗꯨꯝ ꯂꯧꯅꯤꯌꯦ ꯍꯧꯗꯤ ꯀꯔꯤꯝ ꯀꯥꯟꯅꯗꯤ ꯁꯤꯗ ꯂꯩꯔꯒ ꯑꯗꯨꯅꯦ ꯁꯤꯗ ꯂꯩꯕꯅ ꯐꯠꯇ꯭ꯔꯣ ꯍꯥꯎꯇ꯭ꯔꯖꯨ ꯍꯥꯎ ꯀꯅꯣ ꯍꯥꯏꯗꯤ ꯁꯥꯡꯉꯤꯅꯦ ꯃꯇꯝꯗꯣ ꯐꯤꯐꯇꯤꯟ ꯗꯦꯁ ꯃꯨꯛꯀꯤ ꯆꯥꯡꯅꯦ ꯑꯗꯨꯅ ꯑꯗꯨꯝ ꯃꯣꯏ ꯄꯩꯁꯥꯗꯗꯤ ꯀꯛꯊꯒꯦꯗꯤ ꯍꯥꯏꯗꯦ ꯑꯗꯨꯗ ꯑꯗꯨꯝ ꯆꯞ ꯆꯥꯅ ꯂꯧꯒꯦꯗꯨꯗꯤ ꯑꯩꯈꯣꯏꯗ ꯃꯥꯡꯖꯩꯗꯅ
ꯍꯣꯏ ꯈꯔ ꯑꯗꯨꯁꯨ ꯍꯥꯏꯗꯤ ꯂꯤꯁꯤꯡ ꯑꯃꯝꯇꯧ ꯀꯞꯊꯕꯤꯔꯗꯤꯀꯣ ꯅꯨꯡꯉꯥꯏꯔꯣꯏꯗ꯭ꯔꯥ
ꯑꯅꯤꯒꯥ ꯆꯥꯠ
ꯂꯤꯁꯤꯡ ꯑꯃ ꯇꯣꯏꯁꯨ ꯂꯤꯁꯤꯡ ꯑꯃ ꯇꯣꯏ ꯂꯤꯁꯤꯡ ꯑꯃ ꯆꯥꯝꯃꯉꯥ ꯇꯪꯍꯣꯏꯁꯨ ꯇꯪꯈꯥꯏꯗꯪ ꯇꯥꯕꯤꯔꯁꯨ ꯍꯥꯏꯗꯤ ꯑꯩꯈꯣꯏ ꯂꯣꯏ ꯍꯔꯥꯎꯒꯅꯤꯕ
ꯃꯥꯅꯦ
ꯈꯟꯗꯦ ꯍꯥꯏꯕ
ꯑꯗꯨꯁꯨ ꯀꯩꯝ ꯇꯧꯗꯦ ꯑꯗꯨ ꯃꯃꯥꯡꯗꯁꯨ ꯄ꯭ꯔꯤꯟꯁꯤꯄꯥꯜꯗ ꯀꯝꯄ꯭ꯂꯦꯟ ꯇꯧꯕꯗ ꯌꯥꯝꯕꯁꯨ ꯅꯠꯇꯕꯗꯨ ꯄꯤꯊꯣꯛꯈꯣ ꯍꯥꯏꯔꯛꯑꯦꯕ ꯍꯥꯏꯗꯤ ꯑꯈꯣꯏꯅ ꯒꯔꯃꯦꯟ ꯖꯣꯕ ꯇꯧꯔꯃꯦꯅ
ꯀꯗꯧꯕꯒꯤ ꯌꯥꯝꯃꯣꯏꯗꯣꯏꯅꯣ ꯑꯩꯈꯣꯏꯗꯗꯤ ꯂꯨꯄꯥ ꯀꯩꯅꯣ ꯆꯥꯝꯃꯁꯦ ꯌꯥꯝꯃꯦ ꯀꯩꯅꯣ
ꯑꯗꯨꯅꯦ ꯍꯥꯏꯁꯦ ꯑꯩꯈꯣꯏꯅ ꯄꯩꯁꯥꯁꯦ ꯊꯣꯛꯇꯕꯩꯅꯦ ꯍꯥꯏꯕ
ꯑꯗꯨꯅꯦ ꯍꯧꯖꯤꯛ ꯂꯨꯄꯥ ꯇꯔꯥꯕꯧ ꯀꯗꯥꯏꯅꯣ ꯍꯥꯏꯔꯀꯥꯟꯗꯨꯗ ꯑꯩꯈꯣꯏ ꯈꯔ ꯈꯔ ꯂꯨꯄꯥ ꯇꯔꯥ ꯇꯔꯥ ꯈꯥꯏꯅꯔ ꯆꯥꯔꯤꯁꯤꯐꯥꯎꯗ ꯀꯩꯅꯣ ꯇꯧꯗ꯭ꯔꯀꯥꯟꯗ
ꯈꯣꯏ ꯉꯁꯤꯕꯣꯛ ꯂꯨꯄꯥ ꯇꯔꯥꯕꯨꯛ ꯇꯥꯟ ꯉꯝꯕ ꯅꯠꯇꯦ ꯇꯔꯥꯗꯒꯩ ꯍꯧꯅ ꯇꯧꯑꯣ ꯌꯨꯝꯅ ꯉꯥꯛꯇꯅꯦꯕ ꯍꯥꯏꯔꯤꯁꯦ ꯑꯗꯨ ꯑꯩꯅ ꯍꯥꯏꯗꯤ ꯃꯣꯏ ꯈꯤꯇꯪ ꯈꯟꯕꯤꯕ ꯌꯥꯢ ꯍꯥꯏꯕꯅꯤꯗ
ꯃꯥꯅꯦ ꯃꯥꯅꯦ
ꯑꯩꯈꯣꯏ ꯏꯃꯥꯟꯅꯕꯤꯁꯤꯗ ꯂꯩꯔꯝꯃꯦꯕ ꯃꯥꯁꯦ ꯃꯌꯨꯝꯗ ꯃꯁꯥ ꯅꯥ ꯕꯒꯤ ꯀꯨꯏꯅ ꯊꯥ ꯃꯔꯤ ꯃꯉꯥ ꯂꯩꯥꯔꯨꯔꯦ ꯑꯗꯨꯗꯨꯒ ꯃꯥ ꯂꯩꯇꯦ ꯍꯥꯏꯕꯁꯦ ꯋꯥꯔꯗꯦꯟꯅꯁꯨ ꯈꯪꯉꯤ ꯀꯨꯛꯅꯁꯨ ꯈꯪꯉꯦ ꯂꯣꯏꯅꯃꯛꯅ ꯈꯪꯉꯦꯕ ꯑꯗꯣ ꯑꯣꯐꯤꯁꯀꯤ ꯄꯩꯁꯥ ꯊꯤꯕꯝ ꯀꯥꯎꯟꯇꯔꯒꯤ ꯃꯤꯅꯕꯨꯗꯤ ꯈꯪꯗꯦ ꯑꯗꯨꯏꯁꯨ ꯍꯥꯏꯔꯦ ꯁꯨꯃꯥꯏꯅ ꯑꯩ ꯅꯥꯔꯒ ꯆꯠꯂꯦ ꯋꯥꯔꯗꯦꯟꯁꯨ ꯈꯪꯉꯦ ꯀꯨꯛ ꯈꯪꯉꯦ ꯍꯥꯏꯔꯦ ꯂꯨꯄꯥ ꯑꯝꯕꯥꯎ ꯄꯩꯁꯥ ꯇꯥꯔꯛꯑꯣ ꯌꯥꯗꯦꯕ
ꯀꯩ ꯃꯤꯡ ꯀꯧꯒꯦ
ꯇꯦꯂꯩꯕꯤ ꯀꯧꯑꯦꯕ ꯏꯃꯅꯕꯤꯖꯦ ꯑꯗꯣ ꯃꯥ ꯄꯩꯁꯥ ꯊꯤꯕꯩ ꯆꯠꯄꯁꯤꯗ ꯁꯨꯃꯥꯏꯅ ꯂꯩꯇꯦ ꯈꯣꯠꯇꯦ ꯃꯥ ꯐꯖꯅꯁꯨ ꯍꯥꯏꯔꯤꯅꯦ ꯑꯗꯣ ꯌꯥꯔꯛꯇꯦꯕ ꯑꯗꯨꯝ ꯆꯞ ꯆꯥꯅ ꯊꯤꯐꯝ ꯊꯣꯛꯄ ꯊꯤꯍꯜꯂꯦꯕ ꯗꯤ ꯅꯨꯡꯉꯥꯏꯇꯦꯕ
ꯄꯨ ꯊꯣꯛꯄ ꯑꯗꯨꯝ ꯂꯧ ꯇꯥꯝ ꯆꯥꯛ ꯌꯦꯟꯁꯥꯡ ꯂꯧꯐꯝ ꯊꯣꯛꯄ
ꯅꯦ ꯃꯣꯏꯅ ꯑꯩꯈꯣꯏꯒꯤ ꯈꯟꯗꯕꯤ ꯂꯧꯐꯝ ꯊꯣꯛꯄ ꯂꯧꯔꯕꯅꯤꯅ ꯑꯩꯈꯣꯏꯁꯨ ꯅꯨꯡꯉꯥꯏꯕ ꯅꯨꯡꯉꯥꯏꯇꯕ ꯂꯩꯐꯝ ꯊꯣꯛꯄ ꯂꯩꯇꯕꯅꯤ
ꯃꯥꯅꯦ ꯃꯥꯅꯦ ꯂꯩ ꯇꯥꯕꯅꯦ ꯑꯗꯨ ꯃꯣꯏꯁꯨ ꯉꯝꯅꯕ ꯇꯧ ꯇꯥꯔꯦ
ꯃꯥꯅꯦ ꯉꯝꯅꯕ ꯇꯧꯖꯗꯧꯅꯦ ꯃꯥꯅꯦ ꯑꯩꯈꯣꯏꯒꯤꯗꯤ ꯀꯝꯇ ꯈꯟꯕꯤ
ꯑꯗꯨꯅꯦ
ꯑꯗꯒꯤ ꯍꯣꯁꯇꯦꯜꯗ ꯄꯤꯖꯔꯤꯕ ꯌꯦꯟꯁꯥꯡꯁꯦ ꯁꯥꯊꯤꯅ ꯍꯥꯎꯇꯦ ꯀꯩꯅꯣ
ꯍꯥꯎ ꯇꯦ
ꯇꯣꯉꯥꯟꯅ ꯑꯩꯈꯣꯏ ꯄꯣꯠ ꯂꯩꯔ ꯆꯥꯕꯅꯤ ꯈꯪꯗꯦ ꯑꯃꯅꯤ ꯈꯪꯗꯦ ꯑꯗꯨꯝ ꯀꯔꯤꯌꯣꯡ ꯁꯤꯃ ꯉꯣꯟꯗ ꯈꯤꯇꯪ ꯀꯩꯅꯣ ꯇꯧꯕꯤꯌꯨ ꯑꯗꯩ ꯄꯨꯛꯁꯤꯁꯨ ꯅꯍꯥꯅꯤ ꯈꯤꯇꯪ ꯍꯥꯎꯅ ꯊꯨꯝꯅ ꯍꯥꯏꯕꯗꯤ ꯑꯍꯥꯎꯕ ꯆꯥꯅꯤꯡꯗꯕ ꯀꯅꯥ ꯑꯝ ꯂꯩ ꯄꯣꯟꯇꯦ ꯑꯗꯨꯑꯣꯏꯁꯨ ꯄꯨꯛꯁꯤꯗ ꯑꯍꯥꯎꯕ ꯆꯕ ꯂꯥꯛꯄ ꯃꯛꯇꯤ ꯅꯠꯇꯦꯗꯣ ꯅꯠꯇꯦ ꯍꯥꯏꯕꯨ ꯍꯦꯛꯇ
ꯑꯩꯈꯣꯏꯅ ꯀꯩꯁꯨ ꯊꯥ ꯑꯝꯗ ꯃꯣꯏꯒꯤ ꯑꯁꯤ ꯆꯤꯟꯖꯥꯛꯁꯤꯗꯅꯦ ꯃꯣꯏ ꯑꯁꯤ ꯄꯤꯔꯤꯕ ꯆꯥꯛ ꯏꯟꯁꯥꯡꯁꯦ ꯊꯥ ꯑꯝꯗꯅꯦ ꯂꯨꯄꯥ ꯍꯥꯏ ꯂꯤꯁꯤꯡ ꯑꯅꯤ ꯀꯩꯁꯨ ꯆꯥꯗꯦ ꯍꯥꯏꯕ
ꯀꯥꯏꯗꯩꯩ ꯆꯥꯗꯣꯏꯅꯣ ꯆꯥꯛꯁꯨ ꯀꯁꯨ ꯌꯥꯝ ꯆꯥꯕ ꯅꯠꯇꯦ
ꯆꯥꯕ ꯅꯠꯇꯦ ꯑꯗꯣ ꯑꯩꯈꯣꯏ ꯁꯥꯎꯅꯤꯗꯅ ꯄꯪꯂꯧ ꯂꯧꯕ ꯋꯥ
ꯃꯥꯅꯦ ꯔꯥꯏꯁ ꯀꯨꯀꯔꯗꯒ ꯊꯣꯡꯉꯗꯤ ꯆꯥꯛ ꯌꯥꯝ ꯀꯥꯕꯅꯦꯕ
ꯎꯝ
ꯑꯗ ꯑꯩꯖꯦ ꯀꯔꯤꯅꯣ ꯇꯧꯔꯤꯁꯦꯅ ꯈꯜꯂꯦ
ꯃꯊꯛꯇꯣ ꯑꯣꯖꯥ ꯂꯩꯅꯦ ꯃꯣꯏ ꯀ꯭ꯂꯥꯁ ꯇꯧꯕꯒꯤ
ꯍꯣꯝ ꯁꯥꯏꯟꯁꯀꯤ
ꯎꯝ ꯍꯣꯝ ꯁꯥꯏꯟꯁꯀꯤꯔ ꯀꯩꯒꯤꯅꯣ ꯈꯪꯗꯦ ꯎꯝ ꯍꯣꯝ ꯁꯥꯏꯟꯁ ꯑꯣꯏꯗꯣꯏ ꯃꯥꯜꯂꯦ
ꯈꯪꯗꯦ ꯇꯧꯔꯤꯈꯩꯁꯦ ꯑꯩꯈꯣꯏꯒꯤꯁꯨ ꯀꯦꯝ ꯈꯟꯕꯤꯗꯦ ꯍꯥꯎꯇꯦ ꯀꯝꯄ꯭ꯂꯦꯟ ꯇꯧꯔꯨꯅꯤ ꯀꯩꯁꯨ ꯀꯥꯅ
ꯍꯣꯏ ꯌꯦꯡ ꯉꯝꯅꯕ ꯇꯧ ꯎꯝ ꯈꯣꯡꯅꯥꯡ ꯄꯥꯝꯕꯤꯒ ꯍꯧꯋꯦ ꯍꯥꯏꯕ ꯇꯤꯟꯒꯤꯗ ꯇꯤꯟ ꯃꯊꯛꯇꯣ ꯀꯣꯂꯦꯖꯀꯤ ꯇꯤꯟ ꯃꯊꯛꯇ
ꯉꯝꯅꯕ ꯆꯥꯎ ꯉꯝꯅꯕ ꯍꯤꯡꯉꯨ ꯍꯥꯏꯕ ꯗꯧꯅ ꯇꯧꯋꯦ ꯍꯥꯏꯕ
ꯍꯣꯏ ꯈꯪꯗ꯭ꯔꯦꯗ ꯃ ꯅꯍꯥꯟ ꯏꯕꯥꯅꯤ ꯄꯨꯡꯗꯣꯟ ꯍꯦꯛꯄꯩꯗꯣ
ꯑꯥ
ꯊꯣꯡꯅꯥꯎꯒꯤꯗꯣ ꯄꯨꯡꯗꯣꯟ ꯃꯁꯥꯗꯣ ꯊꯝꯈꯤꯗ꯭ꯔꯦ ꯊꯣꯡꯅꯥꯎ ꯃꯅꯥꯛꯇ ꯂꯩꯇ꯭ꯔꯦ
ꯀꯥꯗꯣꯝꯗ ꯂꯩꯒ꯭ꯔꯕ
ꯈꯔ ꯂꯥꯞꯊꯣꯛꯈ꯭ꯔꯦ ꯀꯔꯤꯒꯤꯅꯣ ꯈꯪꯗꯦ
ꯑꯣ ꯅꯍꯥꯟ ꯁꯨꯃꯥꯏꯅ ꯇꯧꯒꯤꯕꯅꯦ ꯑꯩꯈꯣꯏ ꯀꯨꯛꯀꯤ ꯅꯤꯅꯦꯒꯤ ꯃꯣꯏ ꯑꯉꯥꯡꯈꯩꯗꯨꯅꯦ ꯅꯤꯅꯦꯒꯤ ꯅꯨꯄꯥꯅꯦ ꯃꯣꯏꯒꯤ ꯄꯨꯡꯗꯣꯟ ꯍꯦꯛꯈꯤꯕꯅꯦꯕ
ꯃꯨꯊꯠꯂꯃꯖꯥꯠꯂ
ꯑꯗꯨ ꯂꯥꯝꯕ ꯐꯪꯅꯕꯅ ꯍꯣꯠꯅꯔꯛꯄꯗ ꯏꯟꯊꯣꯛꯄ꯭ꯔꯥ ꯀꯩꯅꯣꯝ ꯁꯣꯏ ꯇꯧꯔꯝꯒꯅꯤ
ꯂꯩꯪꯒꯤꯗ꯭ꯔꯦ ꯍꯥꯏꯕ
ꯑꯁ ꯃꯣꯏꯖꯤ ꯐꯖꯅ ꯍꯦꯛꯑꯒ ꯊꯃꯝꯒꯦꯗꯤ ꯅꯨꯡꯁꯥ ꯁꯥꯕ ꯁꯦ ꯑꯥꯏꯁꯀ꯭ꯔꯤꯝꯒꯨꯝꯕ ꯑꯃ ꯆꯥꯅꯤꯡꯗ꯭ꯔꯣ
ꯆꯥꯅꯤꯡꯉꯦ
ꯅꯣꯏꯒꯤ ꯀꯝꯄ꯭ꯌꯨꯇꯔ ꯀꯩꯀꯥ ꯅꯝꯕꯝ ꯃꯣꯏꯒꯤ ꯑꯃ ꯃꯔꯝ ꯂꯩ ꯍꯥꯏꯗꯥꯏꯅꯦ
ꯑꯥ
ꯑꯗꯨ ꯀꯝ ꯀꯥꯟꯗ ꯊꯣꯛꯇꯣꯏꯅꯣ
ꯀꯩꯅꯣ ꯀꯝꯄ꯭ꯌꯨꯇꯔ ꯅꯝꯕꯝꯒꯤ ꯆꯪꯕꯗꯤ ꯀꯩꯅꯣ ꯅꯪ ꯍꯥꯏꯗꯣ ꯑꯩ ꯒ꯭ꯌꯥꯟ ꯇꯥꯗꯦ
ꯑꯣ ꯍꯣꯝꯁꯥꯏꯟꯁꯀꯤꯅꯦ
ꯑꯥ
ꯅꯣꯏꯅ ꯏꯕ ꯈꯛꯇꯪ ꯅꯠꯇꯕꯤꯗ ꯖꯦꯔꯣꯛꯁ ꯀꯨꯝꯕ ꯄ꯭ꯔꯤꯟ ꯇꯧꯊꯣꯛꯄꯩꯁꯨ ꯆꯪꯕ꯭ꯔꯕ ꯀꯝꯄ꯭꯭ꯌꯨꯇꯔꯗ ꯏꯊꯣꯛꯄꯩ ꯑꯃ
ꯑꯥ ꯆꯪꯉꯦ ꯆꯪꯉꯦ ꯑꯗꯨ ꯑꯦ ꯑꯥꯏꯗ ꯁꯦꯝꯇꯣꯛꯑꯅꯤ ꯑꯗꯨꯗꯨꯒ ꯖꯦꯔꯣꯛꯁ ꯗꯥꯏꯔꯦꯛ ꯀꯧꯍꯜꯂꯅꯤ
ꯀꯝꯀꯥꯟ ꯇꯧꯗꯣꯏꯅꯣꯕ
ꯍꯧꯖꯤꯛ ꯇꯧꯔꯗꯕꯅꯦ ꯉꯍꯥꯛ ꯂꯩꯔꯒ ꯋꯥꯔꯤ ꯁꯥꯟꯅ ꯂꯣꯏꯔꯒ
ꯑꯣ
ꯄꯩꯁꯥꯥꯖꯦ ꯈꯔꯇ ꯑꯣꯏꯔꯁꯨ ꯐꯪꯖꯧꯍꯧꯔꯗꯤ ꯇꯧꯕꯅꯤꯗ
ꯃꯥꯅꯦ ꯁꯦꯞꯈꯤꯠꯇꯪ ꯇꯧꯍꯧꯗꯣꯏꯅꯦ ꯑꯩꯈꯣꯏꯗ
ꯃꯥꯅꯦ ꯃꯣꯏꯅꯖꯨ ꯈꯔ ꯌꯥꯝ ꯄꯤꯕꯤꯔꯛꯑꯗꯤ
ꯄꯦꯟ ꯄꯦꯟ ꯈꯪꯗꯕ꯭ꯔ ꯈꯪꯗꯦꯗ ꯑꯩꯈꯣꯏꯅ ꯉꯥꯡꯅꯔꯤꯒꯩꯖꯦ
ꯍꯣꯏ ꯉꯝꯅꯕ ꯇꯧ
ꯍꯥꯏꯗꯤ ꯇꯨꯋꯦꯜꯞ ꯃꯤꯅꯠ ꯍꯥꯏꯖꯦ ꯁꯦꯍꯣ ꯑꯩꯒꯣꯏꯁꯨ ꯀꯥ ꯍꯦꯟꯕ ꯀꯩꯅꯣ ꯑꯗꯨꯝ ꯐꯖꯅ ꯉꯥꯡꯉꯤꯅꯦ
ꯉꯝꯅꯕ ꯇꯩꯔꯤꯖꯦ ꯎꯝ
ꯍꯥꯏꯗꯤ ꯃꯔꯛꯁꯤꯗ ꯐꯖꯗꯕ ꯋꯥꯍꯩ ꯇꯥꯕ ꯅꯨꯡꯉꯥꯏꯇꯕ ꯁꯤꯒꯨꯝꯕ ꯑꯃ ꯁꯤꯖꯤꯟꯅꯕ ꯅꯠꯇꯦ ꯍꯥꯏꯗꯤ
ꯁꯤꯖꯤꯟꯅꯗꯦ ꯁꯤꯖꯤꯟꯅꯗꯦ
ꯄꯨꯡꯉꯡ ꯉꯡꯅꯩꯅꯤ ꯑꯗꯣ ꯃꯣꯏꯅ ꯏꯄꯦꯟ ꯄꯦꯟꯕ ꯌꯧꯗꯕ ꯃꯥꯜꯂꯦ ꯅꯝꯕꯔꯗꯤ ꯐꯥꯁꯇꯔ ꯍꯥꯥ
ꯉꯝꯖꯕꯤ ꯊꯥꯛꯁꯨ ꯇꯧꯔꯤꯅꯦꯕ
ꯃꯈꯥꯁꯦ ꯑꯗꯨꯝ ꯄꯤꯊꯔꯛꯑꯗꯤ ꯅꯨꯡꯉꯥꯏꯅꯤꯀꯣ ꯁꯤꯁꯦ
ꯍꯣꯏ
ꯍꯣꯏ ꯍꯣ ꯐꯔꯦ ꯐꯔꯦ ꯊꯝꯃꯒꯦ ꯑꯗꯨꯗꯤ
ꯍꯣꯏ ꯍꯣꯏ ꯊꯝꯃꯃꯣ ꯊꯝꯃꯣ ꯊꯝꯃꯦ